ꯑ ꯇꯝ
ꯍꯣꯏ ꯃꯨꯠꯂꯝꯃꯤꯅꯦ ꯑꯩꯅꯁꯨ ꯅꯪꯒꯤ ꯂꯥꯏꯟꯁꯤ ꯃꯨꯠꯂꯝꯃꯤ ꯅꯠꯇꯔꯗꯤ ꯁꯣꯝꯗ ꯀꯟꯅ ꯅꯪ ꯇꯥꯔꯤꯕ꯭ꯔꯥ ꯍꯥꯏꯅ ꯥꯉꯥꯡꯕꯁꯤꯗꯤ
ꯍꯥꯔꯃꯦꯜ ꯂꯥꯏꯐ ꯋꯥꯔꯤ ꯁꯥꯔꯤꯉꯩꯗ ꯈꯪꯍꯧꯗ꯭ꯔꯤ
ꯍꯧꯖꯤꯛꯁꯤ ꯍꯧꯖꯤꯛꯁꯨ ꯃꯩꯇꯩ ꯈꯣꯏꯅ ꯍꯥ ꯍꯥꯏꯕꯤꯒꯦꯕ ꯃꯩꯇꯩ ꯃꯆꯥ ꯄꯩꯁꯥ ꯄꯥꯏꯕ ꯃꯣꯏ ꯃꯤ ꯑꯍꯨꯝꯅ ꯇ꯭ꯔꯥꯚꯦꯜꯒꯤꯗ ꯅꯪꯒꯤ ꯄꯥꯔꯠꯅꯔ ꯃꯤ ꯑꯍꯨꯝ ꯊꯤꯌꯣ ꯍꯥꯏꯕꯅꯦ ꯍꯧꯖꯤꯛꯁꯦ ꯅꯥꯒꯥꯈꯥ ꯄ꯭ꯔꯣꯕꯤꯗꯥꯒꯤꯗ
ꯎꯝ
ꯃꯤ ꯃꯔꯤ ꯐꯪꯉꯗꯤ ꯅꯪ ꯀꯨꯀꯤꯒꯤꯗ ꯃꯤ ꯃꯔꯤ ꯐꯪꯕ ꯅꯒꯥꯒꯤꯗ ꯃꯤ ꯃꯔꯤ ꯐꯪꯕ ꯃꯤ ꯑꯅꯤ ꯐꯪꯕ ꯑꯅꯤꯒꯤ ꯐꯪꯉꯒꯗꯤ ꯄꯩꯁꯥꯗꯣ ꯅꯪꯒꯤꯗꯃꯛꯇꯗꯤ ꯑꯩ ꯑꯩꯈꯣꯏꯅ ꯋꯥꯟ ꯂꯥꯛꯀꯨꯝꯕꯗꯤ ꯊꯥꯗꯕꯤꯒꯦ ꯍꯥꯏꯕꯅꯦꯕ ꯍꯧꯖꯤꯛꯁꯦ ꯑꯗꯣ
ꯒꯣꯕꯤꯟꯗꯥꯁꯨ ꯄꯂꯦꯟꯗ ꯑꯣꯐꯤꯁ ꯂꯩꯕ ꯅꯠꯇ꯭ꯔꯣꯕ
ꯄ꯭ꯔꯣꯚꯤꯗꯥꯒꯤꯗꯨ ꯁꯦꯟꯇꯔ ꯑꯃ ꯃꯣꯏꯒꯤ ꯍꯤꯗꯥꯛ ꯒꯥꯔꯤ ꯊꯝꯕꯒꯤ ꯂꯩ ꯑꯗꯨ ꯌꯥꯝ ꯀꯥ ꯍꯦꯟꯅ ꯆꯠꯇꯦꯕꯀꯣ
ꯎꯝ ꯎꯝ
ꯑꯗꯨꯝ ꯃꯣꯏꯅ ꯄꯩꯁꯥ ꯊꯥꯗꯒꯦ ꯍꯥꯏꯕꯁꯤ ꯀꯨꯀꯤꯒꯤꯗ ꯃꯤ ꯑꯃ ꯑꯃ ꯑꯣꯏꯔꯁꯨ ꯌꯥꯔꯦ ꯅꯥꯒꯥꯒꯤꯗ ꯃꯤ ꯑꯃ ꯑꯣꯏꯔꯒꯁꯨ ꯌꯥꯏ ꯑꯃꯣꯜꯒꯤꯗ ꯗꯤ ꯃꯋꯥ ꯂꯧꯗ꯭ꯔꯦ ꯑꯗꯨꯝ ꯋꯥ ꯉꯥꯡꯕꯁꯤ ꯏꯁꯤꯡ ꯊꯛꯑꯒ ꯏꯆꯤꯟ ꯈꯅꯥꯎ ꯀꯛꯉꯒ ꯂꯣꯏꯒꯦ ꯋꯥꯔꯒ ꯇꯣꯛꯀꯅꯤ ꯑꯗꯨꯅ ꯃꯦꯟ ꯇꯥꯔꯒꯦꯠꯁꯤ ꯆꯨꯔꯆꯥꯟꯄꯨꯔꯒ ꯃꯣꯔꯦ ꯀꯩꯅꯣꯁꯤ ꯆꯪꯅꯤꯡꯕꯅꯦꯕ ꯆꯪꯉꯒꯦ ꯀꯨꯀꯤꯔꯤꯒꯤꯗꯨꯗꯤ ꯍꯛꯆꯥꯡ ꯐꯕ ꯐꯤꯠꯅꯦꯁꯀꯤ ꯃꯇꯝꯗ ꯍꯥꯏꯔꯒꯗꯤ ꯃꯣꯏꯁꯤ ꯍꯧꯖꯤꯛ ꯍꯧꯖꯤꯛ ꯍꯧꯖꯤꯛ ꯍꯧꯖꯤꯛ ꯁꯤ ꯌꯥꯝꯅ ꯋꯥꯁꯨ ꯋꯥꯅꯩ ꯑꯗꯨꯗ ꯁꯤ ꯄꯨꯁꯤꯜꯂꯗꯤ ꯃꯣꯏꯁꯨ ꯌꯥꯎꯕ
ꯃꯤ ꯈꯣꯝꯕꯗꯨꯗ ꯑꯩꯒꯤ ꯗꯥꯎꯟꯂꯥꯏꯟ ꯃꯤ ꯊꯝꯕꯗꯨꯗ ꯑꯩ ꯀꯥꯟꯅꯒꯗꯧꯕꯅꯦꯕꯥ ꯑꯗꯨ ꯃꯣꯏꯒꯤꯁꯤ ꯆꯠꯊꯣꯛ ꯆꯠꯁꯤꯟꯁꯨ ꯕꯦꯔꯥ ꯂꯩꯔꯛꯑꯕꯅꯤꯅ ꯍꯤꯗꯥꯛꯗꯨꯁꯨ ꯈꯔ ꯁꯄ꯭ꯂꯥꯏ ꯇꯧꯕꯤꯕ ꯅꯥꯒꯥꯒꯤꯗꯁꯨ ꯃꯤ ꯈꯔ ꯈꯣꯝꯃꯣ ꯁꯤꯅꯤ ꯑꯩꯒꯤ ꯇꯥꯔꯒꯦꯠꯁꯦ ꯑꯗꯨꯕꯨ
ꯁꯞꯄꯣꯔꯠ ꯇꯧꯕ ꯃꯤ ꯂꯩꯇꯦꯅꯦ ꯅꯣꯏ ꯈꯨꯨꯟꯗ ꯍꯥꯏꯔꯒꯁꯨꯨ ꯃꯤ ꯂꯩꯌꯦ ꯍꯥꯏꯌꯦ
ꯂꯩꯌꯦ ꯑꯈꯣꯏ ꯑꯁꯤ ꯂꯩꯈꯥꯏ ꯐꯥꯎꯕ ꯑꯩꯅ ꯈꯟꯕꯗ ꯑꯃ ꯑꯃ ꯑꯅꯤ ꯑꯍꯨꯝ ꯑꯩꯈꯣꯏ ꯁꯤ ꯃꯅꯥꯛꯐꯥꯎꯕ ꯑꯍꯨꯝ ꯂꯩꯌꯦ ꯑꯥꯔꯣꯝ ꯌꯥꯎꯗꯕꯤꯗ ꯂꯩꯀꯥꯏꯗꯣ
ꯅꯣꯏ ꯂꯩꯀꯥꯏꯗ ꯈꯛꯇ ꯃꯤ ꯑꯍꯨꯝ ꯂꯩꯔꯒꯗꯤ ꯑꯇꯣꯞꯄꯗꯁꯨ ꯈꯣꯝꯕ ꯌꯥꯏ ꯍꯥꯏꯕꯅꯤꯗ ꯑꯩꯉꯣꯟꯗꯒꯤ ꯍꯤꯗꯥꯛ ꯂꯧꯗ꯭ꯔꯁꯨ ꯔꯤꯁꯇꯥꯔꯕꯨ ꯇꯧꯍꯧꯔꯗꯤ ꯑꯗꯨꯝ ꯐꯩ ꯑꯗꯨꯒꯤ ꯋꯥꯅꯤꯗ ꯍꯤꯗꯥꯛ ꯄꯨꯗꯤ ꯂꯤꯁꯤꯡ ꯑꯍꯨꯝ ꯄꯤꯕꯒꯤ ꯍꯤꯗꯥꯛꯇꯁꯨ ꯂꯤꯁꯤꯡ ꯑꯍꯨꯝ ꯗꯥꯏꯔꯦꯛ ꯐꯪꯗꯕꯅꯦꯕ ꯂꯤꯁꯤꯡ ꯑꯍꯨꯝ ꯄꯤꯕꯗꯣ ꯂꯤꯁꯤꯡ ꯑꯃꯒ ꯆꯥꯇ꯭ꯔꯦꯠ ꯆꯅꯤꯄꯥꯜꯒꯨꯝꯕ ꯐꯪꯕꯅꯦꯕ ꯑꯗꯨꯗ ꯌꯥꯎꯔꯒꯗꯤ
ꯅꯪꯖꯨ ꯂꯥꯟꯕ ꯍꯥꯏꯗꯤ ꯐꯦꯁ ꯃꯥꯁꯀꯨꯝꯕ ꯑꯗꯨꯒ ꯖꯦꯜꯒꯨꯝꯕ ꯑ ꯌꯥꯝ ꯀꯛꯂꯕꯅꯦ ꯍꯨꯖꯤꯛꯀꯥꯟꯗꯤ ꯀꯛꯇꯔꯦ
ꯍꯥ ꯐꯗꯤ ꯐꯖ ꯊꯣꯛꯅꯤꯡꯕ ꯖꯥꯠꯅꯤꯅꯦ
ꯅꯠꯇꯦ ꯑꯗꯨꯝ ꯃꯤꯅ ꯂꯧꯑꯣ ꯂꯧꯑꯣ ꯍꯥꯏꯕꯒꯤ ꯀꯣ
ꯑꯩ ꯌꯥꯎꯕ ꯁꯤꯗꯤ ꯁꯤꯅꯤꯗ ꯍꯥꯅ ꯄ꯭ꯔꯣꯕꯤꯗꯥꯒꯤ ꯍꯤꯗꯥꯛ ꯌꯥꯝ ꯆꯥꯔꯝꯃꯦꯕ ꯑꯩꯁꯨ ꯑꯗꯨꯒꯤ ꯀꯔꯤ ꯍꯖꯤꯛꯀꯤ ꯑꯩ ꯊꯤꯜꯂꯛꯄ ꯅꯨꯄꯥꯗꯨ ꯄꯨꯂꯤꯁꯅꯦꯕ ꯑꯩꯅ ꯍꯤꯗꯥꯛꯇꯨ ꯊꯤꯜꯂꯣ ꯍꯥꯏꯔꯒ ꯃꯥꯒꯤ ꯅꯨꯄꯤ ꯑꯣꯏꯅ ꯊꯤꯟ ꯊꯤꯟꯕ ꯂꯥꯛꯄꯅꯦꯕ ꯀꯔꯤ ꯁꯨꯝꯃꯨ ꯍꯤꯗꯥꯛꯇꯣ ꯆꯣꯞꯅ ꯆꯥꯒꯗ꯭ꯔꯣ ꯃꯤꯉꯣꯟꯗꯒꯤ ꯅꯁ__ ꯅꯁꯥ ꯌꯧꯔꯒ ꯂꯣꯏꯔꯦ ꯀꯔꯤ ꯍꯥꯏꯔꯛꯄꯗꯒꯤꯗꯤ ꯑꯃꯃꯨꯛ ꯊꯦꯡꯅꯩ ꯑꯗꯨꯒꯤ ꯃꯤꯗꯣ ꯑꯣꯏꯔꯣꯏ ꯍꯧꯖꯤꯛ ꯑꯩꯒ ꯊꯦꯡꯅꯕ ꯃꯤꯁꯤ ꯅꯪ ꯌꯥꯎꯕꯗꯨꯒꯤ ꯇꯤꯝꯗꯨ ꯑꯣꯏꯔꯣꯏ ꯂꯥꯛꯑꯣ ꯏꯕꯥꯅꯤ ꯇꯤꯝ__ ꯇꯤꯝꯁꯦꯝꯄ ꯁꯦꯝꯃꯒ ꯇꯧꯁꯦ ꯍꯥꯏꯔꯛꯄꯗꯒꯤ ꯑꯩꯁꯨ ꯍꯨꯏ ꯀꯥꯟꯁꯤ ꯏꯟꯇꯔꯦꯁ ꯄꯥꯡꯈꯪ ꯂꯩ ꯂꯩꯔꯛꯄꯅꯤꯗ
ꯑꯗꯨꯗꯤ ꯐꯖꯅ ꯑꯩꯈꯣ ꯃꯣꯟꯗꯅꯃꯤ ꯅꯣꯏ ꯀꯩꯅꯣ ꯋꯥꯔꯤ ꯑꯇꯣꯞꯄꯥꯟ ꯅꯣꯏ ꯀꯩꯅꯣ ꯈꯨꯟꯈꯣꯏꯁꯨ ꯑꯗꯨꯝ ꯈꯣꯝꯕ ꯌꯥꯏ
ꯈꯣꯝꯒꯗꯕ ꯆꯠꯀꯗꯕ ꯅꯣꯏ ꯈꯩ ꯆꯠꯅꯉꯥꯏꯒꯤ ꯀꯟꯅ ꯁꯦꯝꯃꯤꯗꯨ
ꯍꯥꯟꯅ ꯄ꯭ꯂꯥꯟ ꯇꯧꯔꯣ ꯑꯗꯨꯒ ꯀꯗꯥꯏ ꯀꯗꯥꯏ ꯆꯠꯄ ꯌꯥꯕ꯭ꯔꯥ ꯇꯧꯔꯒ
ꯑꯗꯨ ꯆꯠꯄ ꯌꯥꯕꯗꯣ ꯄꯩꯁꯥꯅꯤꯗꯅ ꯄꯩꯁꯥꯗꯣ
ꯑꯗꯨ ꯍꯥꯟꯅ ꯄ꯭ꯂꯥꯟ ꯇꯧꯔꯣꯅ ꯀꯔꯤꯒꯤ ꯄꯩꯁꯥꯔꯣ
ꯄꯩꯁꯥ ꯂꯩꯇ꯭ꯔꯁꯨ ꯃꯤꯅ ꯄꯨ ꯆꯠꯅꯉꯥꯏꯒꯤ ꯑꯩꯒꯤ ꯑꯩ ꯈꯛꯇꯅ ꯉꯥꯡꯕꯗꯨꯒꯤꯗꯤ ꯃꯤꯈ ꯑꯥꯠ ꯍꯥꯟꯅꯒꯤ ꯃꯣꯏꯒꯤ ꯑꯥ ꯃꯊꯛ ꯏ ꯑꯩꯈꯣꯏꯒꯤ ꯊꯛꯇ ꯂꯩꯕ ꯃꯤ ꯃꯌꯥꯝ ꯂꯩꯌꯦꯗꯅꯀꯣ
ꯌꯥꯎꯔꯗꯤ ꯌꯥꯔꯣꯏꯌꯦ ꯅꯪ ꯉꯥꯛꯇ ꯀꯃꯥꯏꯅ
ꯃꯣꯏꯁꯨ ꯌꯥꯎꯒꯗꯧꯕꯅꯦꯕꯀꯣ ꯑꯩꯅ ꯍꯥꯏꯕꯗꯣ ꯅꯪ ꯒ꯭ꯌꯥꯟ ꯑꯩꯈꯣꯏ ꯂꯩꯀꯥꯏꯗ ꯃꯤ ꯌꯥꯝꯃꯦ ꯈꯣꯠꯂꯦ ꯍꯥꯏꯕꯗꯣ ꯑꯩꯁꯨ ꯍꯦꯛꯇ ꯆꯠꯄ ꯑꯣꯏꯔꯒꯗꯤ ꯍꯤꯗꯥꯛꯀꯤꯗꯃꯛꯇ ꯑꯩꯒꯤ__ ꯑꯩꯍꯛꯀꯤꯗꯃꯛꯇꯗꯤ ꯄ꯭ꯔꯣꯕ꯭ꯂꯦꯝ ꯀꯌꯥ ꯂꯩꯇꯦꯕꯀꯣ ꯍꯤꯗꯥꯛ ꯌꯣꯟ__ ꯅꯤꯡꯕꯗꯨꯗꯤꯃꯥ ꯑꯗꯨꯗꯅꯦꯕ ꯄ꯭ꯔꯣꯕ꯭ꯂꯦꯝꯁꯦ ꯃꯤ ꯈꯣꯝꯅꯉꯥꯏꯒꯤꯁꯤꯀꯣ ꯍꯧꯖꯤꯛꯀꯤ ꯑꯩꯒꯤ ꯊꯛꯇ ꯂꯩꯕ ꯃꯤ ꯃꯌꯥꯝ ꯑꯦꯛꯁꯄꯥꯔꯠ ꯄꯨꯔꯛꯀꯅꯤꯖ ꯑꯣꯖꯥꯈꯣ__ ꯑꯣꯖꯥꯈꯣꯏꯗ ꯄꯣꯔꯛꯀꯅꯤ ꯅꯣꯏ ꯑꯣꯈꯦ ꯈꯨꯨꯟꯗ ꯅꯣꯏ ꯂꯩꯀꯥꯏꯒꯤ ꯋꯥꯔꯤ ꯋꯥꯔꯤ ꯑꯃꯅ ꯑꯦꯛꯖꯥꯝꯄꯜ ꯑꯝ ꯅꯣꯏ ꯂꯩꯀꯥꯏꯗ__ ꯅꯪꯒꯤ ꯄ꯭ꯔꯣꯕꯤꯗꯥ ꯃꯤ ꯑꯍꯨꯝ ꯃꯉꯥ ꯌꯥꯎꯕꯗꯨꯗꯤ ꯗꯔꯀꯥꯔ ꯑꯣꯏꯗꯦꯕ ꯑꯩꯉꯣꯟꯗ ꯍꯥꯏꯗꯤ ꯑꯗꯨ ꯂꯩꯀꯥꯏꯗꯨꯗ ꯌꯨꯝ ꯑꯃꯗꯔ ꯅꯠꯇ꯭ꯔꯒ ꯅꯣꯏꯆꯨ ꯅꯣꯏ ꯈꯨꯟꯒꯤ ꯑꯣꯏꯅ ꯀꯝꯃꯨꯅꯤꯇꯤ ꯍꯣꯜ ꯑꯃꯗ ꯄꯣꯏ ꯄ꯭ꯔꯣꯕꯦꯗꯥꯒꯤꯁꯨ ꯑꯋꯥꯛꯁꯣꯞ ꯑꯃ ꯁꯤꯟꯅꯤꯡꯉꯤ ꯄꯨꯡ ꯑꯃꯈꯛꯇ ꯑꯣꯏꯔꯁꯨ ꯀꯥꯏꯕꯤꯌꯨ ꯍꯥꯏꯗꯅ ꯃꯣꯏ ꯄꯨꯂꯞ ꯂꯥꯛꯑꯒꯦ ꯑꯦꯛꯁꯄꯥꯠꯁꯤꯡꯗꯣ ꯅ ꯋꯥ ꯉꯥꯡꯉꯗꯤ ꯍꯤꯗꯥꯛꯀꯤ ꯃꯔꯝꯗ ꯑꯦꯁ ꯄ꯭ꯂꯦꯟ ꯇꯧꯔꯅꯤ ꯁꯤꯒꯤꯗꯛꯁꯤ ꯀꯥꯟꯅꯩ ꯈꯣꯠꯂꯦ ꯌꯥꯎꯃꯤꯟꯅꯁꯤ ꯏꯁꯥ ꯏꯁꯥꯁꯤ__ ꯐꯅ ꯂꯩꯁꯤ ꯀꯀꯥꯏꯅ ꯆꯥꯒ ꯑꯗꯨꯒꯤꯗꯣ ꯂꯩꯌꯦꯗꯅꯀꯣ ꯑꯈꯣ__ ꯑꯗꯨꯒꯤꯗꯣ ꯉꯥꯡꯉꯒꯅꯤ ꯑꯗꯨꯒ ꯃꯣꯏ ꯑꯗꯨꯗ ꯃꯤ ꯌꯥꯡꯈꯩ ꯇꯥꯕꯗꯨꯗ ꯃꯣꯏ ꯃꯤꯌꯨꯝ__ ꯇꯔꯥꯁꯨ ꯇꯔꯥꯗꯣ ꯌꯥꯎꯅꯤꯡꯕꯒꯤ ꯋꯥꯈꯟ ꯄꯣꯛꯂꯝꯁꯅꯨꯅꯦ ꯑꯗꯨ ꯑꯣꯏꯔꯗꯤ ꯑꯩꯈꯣꯏ ꯐꯥꯖꯤꯟꯕ ꯌꯥꯔꯦꯗꯅ ꯑꯗꯥꯔꯅꯦ ꯒꯥꯔꯤ ꯕꯤꯡ ꯄꯥꯁꯕꯨꯛꯅꯤ ꯈꯜ ꯂꯧꯁꯤꯜꯂꯝꯃꯒ ꯑꯗꯨꯝ ꯐꯤꯜ ꯑꯞ ꯇꯧꯔꯝꯃꯒ ꯑꯗꯨꯝ__ ꯏꯟꯇ꯭ꯔꯤ ꯌꯥꯎꯕꯒꯤꯗꯤ ꯄꯩꯁꯥ ꯌꯦꯛ ꯀꯔꯤꯁꯨ ꯆꯪꯗꯕꯟ ꯆꯪꯗꯦꯕ ꯑꯗꯨ ꯑꯩꯒꯤ ꯗꯥꯎꯟꯂꯥꯏꯟꯒꯤ ꯑꯃ
ꯉꯥꯡꯕ ꯀꯥꯟꯗꯤ ꯌꯥꯝ ꯂꯥꯏꯕ ꯋꯥꯅꯤ ꯅꯪꯒꯤ ꯊꯕꯛꯇꯣ
ꯍꯣꯏꯅꯦ ꯃꯤ
ꯃꯤ ꯃꯤ ꯌꯥꯡꯈꯩ ꯌꯥꯎꯕꯗꯁꯨ ꯃꯤ ꯃꯉꯥ ꯈꯛꯇ ꯑꯣꯏꯔꯁꯦ ꯑꯩꯒꯤ ꯃꯤ ꯑꯣꯏꯍꯧꯔꯗꯤ ꯃꯥ ꯄꯩꯁꯥ ꯂꯩꯕ ꯃꯇꯝ ꯃꯇꯝꯗ ꯑꯗꯨ ꯀꯛꯂꯛꯄꯗꯨꯗ ꯑꯩꯒꯤ ꯃꯤꯗ ꯑꯗꯨꯝ ꯌꯥꯝꯃꯕꯅꯦ ꯑꯩꯒꯤꯁꯨ ꯑꯗꯨꯝ ꯁꯤꯜꯚꯔ ꯒꯣꯜ ꯄ꯭ꯂꯥꯇꯤꯅꯝ ꯗꯥꯏꯃꯟ ꯑꯗꯨꯝ ꯂꯩꯔꯛꯀꯅꯤ ꯑꯩꯒꯤ ꯃꯤ ꯈꯣꯝ ꯀꯟꯕ ꯃꯇꯨꯡꯏꯟꯅ ꯑꯗꯨ ꯀꯥꯔꯛꯄ ꯃꯇꯝꯗꯅꯦꯕ ꯀꯥꯒꯗꯧꯕꯁꯤ ꯑꯗꯨꯒꯤꯗꯃꯛꯇꯅꯤꯗ ꯑꯩꯈꯣꯏ ꯁꯦ ꯑꯗꯨꯗꯤ ꯃꯥꯁꯨ ꯑꯗꯨ ꯌꯥꯎꯔꯛꯑꯕꯅꯤꯅ ꯍꯤꯗꯥꯛ ꯑꯗꯨ ꯃꯥꯒ ꯆꯥꯟꯅꯔꯛꯑꯗꯤ ꯃꯥꯒꯤ ꯐꯦꯃꯤꯂꯤ ꯔꯤꯂꯦꯇꯤꯞ ꯈꯣꯏ ꯀꯔꯤ ꯀꯔꯥ ꯁꯤꯁꯤ ꯆꯥꯕꯁꯤꯗ ꯑꯩ ꯁꯤ ꯐꯔꯦꯍꯦ ꯍꯥꯏꯅꯔꯗꯤ ꯌꯥꯎꯍꯜꯂꯛꯑꯅꯤ ꯁꯤꯅꯤꯗ ꯑꯥꯏꯗꯤꯌꯥꯁꯤ ꯈꯣꯏꯁꯨ
ꯑꯩꯗꯤ ꯄꯥꯛ ꯍꯩꯅꯗꯦ ꯄ꯭ꯔꯣꯕꯦꯗꯒꯤ ꯍꯤꯗꯥꯛꯀꯨꯝꯕꯈꯩꯗꯣ
ꯑꯩꯁꯨ ꯀꯩꯅꯣꯒꯤ ꯄ꯭ꯔꯣꯕꯤꯗꯥꯒꯤ ꯐꯤꯁ ꯑꯣꯏꯜ ꯆꯥꯕꯅꯤꯅꯦ ꯂꯤꯁꯤꯡ
ꯑꯁ ꯇꯜꯂꯦ ꯑꯗꯨꯝꯕ ꯆꯥꯅꯤ ꯍꯤꯗꯥꯛ ꯌꯥꯝ ꯇꯜꯂꯦ
ꯀꯔꯤ ꯍꯤꯗꯥꯛ ꯆꯥꯕ ꯇꯟꯕ ꯅꯁꯥꯗꯣ
ꯀꯔꯤꯅ ꯃꯅꯝꯒꯨꯝꯕꯗꯣ ꯑꯩ ꯃꯥ ꯇꯧꯋꯦꯕ ꯅꯪ ꯈꯪꯗꯕꯒꯤꯅꯦ ꯃꯅꯝꯍꯣꯏꯗꯣ
ꯃꯅꯝꯗꯤ ꯅꯝꯊꯤꯗ꯭ꯔꯗꯤ ꯋꯥ ꯉꯥꯡꯕ ꯐꯥꯎꯕꯗ ꯍꯤꯗꯥꯛ ꯃꯅꯝ ꯅꯝꯈꯠꯂꯛꯑꯕ ꯅꯝꯈꯠꯂꯛꯑꯕ ꯒꯥꯟꯁꯤꯗ
ꯅꯪꯗꯤ ꯑꯗꯨꯝ ꯇꯦꯁ ꯇꯧꯈ꯭ꯔꯕꯅꯤꯅꯀꯣ ꯀꯔꯤ ꯀꯝꯄꯅꯤꯔ ꯃꯃꯤꯡ ꯀꯥꯎꯈ꯭ꯔꯦ ꯑꯗꯨꯒꯤ ꯀꯣꯥꯂꯥꯖꯦꯟ ꯑꯃ ꯊꯛꯑꯦꯕ ꯑꯗꯨꯗꯤ ꯍꯥꯎꯋꯦ ꯐ꯭ꯔꯨꯠꯁ ꯐ꯭ꯂꯦꯕꯔ ꯑꯣꯏꯔꯒ
ꯐ꯭ꯂꯦꯕꯔ ꯔ ꯄ꯭ꯔꯣꯕꯤꯗꯥꯒꯤ
ꯀꯣꯂꯥꯖꯦꯟꯗꯣ ꯀꯔꯤ ꯀꯝꯄꯅꯤꯔ ꯑꯣꯏꯕꯅꯦ ꯚꯤ ꯑꯦꯝ ꯀꯦ ꯍꯥꯏꯕ꯭ꯔꯥ ꯑꯃ ꯇꯧꯋꯦ ꯑꯗꯨ ꯀꯝꯄꯅꯤꯗꯣ
ꯀꯝꯄꯅꯤ ꯌꯥꯝꯃꯦ ꯍꯧꯖꯤꯛꯀꯥꯟꯁꯤ ꯀꯅꯥꯅ ꯐꯕ꯭ꯔꯥ ꯐꯠꯇꯕ꯭ꯔꯥ
ꯑꯩꯁꯨ ꯇ꯭ꯔꯥꯏ ꯇꯧꯕ ꯑꯩꯈꯣꯏ ꯑꯟꯇꯤ ꯑꯃꯅ ꯐꯩꯌꯦ ꯂꯧꯋꯣ ꯍꯥꯏꯕꯒꯤ ꯐꯕ꯭ꯔꯥ ꯐꯗꯕ꯭ꯔꯥ ꯍꯥꯏ ꯑꯗꯣ ꯃꯅꯝꯒꯨꯝꯕꯁꯨ ꯈ꯭ꯔ ꯑꯗꯨꯝ ꯅꯨꯡꯁꯤꯕꯅꯤꯅ ꯂꯧꯕ ꯅꯠꯇ꯭ꯔꯗꯤ ꯊꯛꯄ ꯉꯝꯗ꯭ꯔꯗꯤ ꯊꯛꯄꯗꯣ ꯌꯥꯝ ꯋꯥꯏꯑꯦꯕ ꯑꯗꯨꯝ ꯊꯛꯅꯤꯡꯗꯅ ꯊꯛꯔꯗꯤ ꯍꯛꯆꯥꯡꯁꯨ ꯐꯔꯣꯏꯅ
ꯑꯩ ꯍꯔꯕꯜ ꯂꯥꯏꯐ ꯌꯥꯎꯕꯁꯤꯅ ꯀꯩꯅꯣꯅꯦꯕ ꯋꯥꯔꯤ ꯂꯩꯕꯅꯤ ꯁꯤꯁꯨ ꯑꯈꯣꯏ ꯑꯩꯈꯣꯏ ꯀꯖꯤꯟ ꯑꯃꯒꯤ ꯃꯃꯥꯟꯅꯕ ꯁꯤꯟ ꯁꯤꯟꯅꯔꯛ ꯁꯨꯝ ꯑꯩꯒꯁꯨ ꯑꯗꯨꯝ ꯇꯤꯟꯅꯩꯕ ꯑꯗꯨꯒꯤ ꯃꯣꯏ ꯃꯃꯥꯁꯤꯅ ꯐꯣꯟ ꯇꯧꯔꯛꯄ ꯏꯕꯨꯡꯉꯣ ꯑꯝꯇ ꯀꯣꯏꯊꯣꯔꯛꯑꯣ ꯀꯥꯏꯅ ꯑꯩꯗꯤ ꯃꯥꯁꯨ ꯃꯣꯏ ꯃꯃꯥꯅꯤꯁꯨ ꯈꯪꯗꯦ ꯀꯔꯤꯅꯣ ꯀꯏꯗꯒꯤꯔꯣ ꯈꯣꯂꯣ ꯀꯃꯥꯏꯅ ꯀꯣꯢꯔꯛꯀꯗꯧꯕꯅꯣ ꯍꯥꯢꯅ ꯋꯥꯔꯤ ꯑꯩꯒꯤ ꯈꯣꯟꯖꯦꯜ ꯈꯪꯗꯕ꯭ꯔꯥ ꯍꯥꯏꯌꯦ ꯈꯪ ꯈꯪꯕꯒꯨꯝꯗꯤ ꯇꯧꯋꯦ ꯑꯗꯨꯒꯤ ꯃꯃꯥꯅꯦ ꯍꯥꯏꯔꯛꯄꯗꯩ ꯑꯩꯈꯣꯏꯗ ꯆꯥꯛ ꯆꯔꯥ ꯑꯃ ꯆꯥꯃꯤꯟꯅꯁꯦ ꯀꯥꯏꯅ ꯀꯧꯔꯛꯄꯗꯨꯗ ꯃꯌꯨꯝ ꯀꯧꯔꯒ ꯆꯠꯂꯨꯕꯗꯗꯤ ꯍꯥꯔꯕꯜ ꯂꯥꯏꯐꯀꯤ ꯋꯥꯔꯤ ꯁꯥꯔꯛꯄꯗ ꯑꯗꯨꯝ ꯑꯩ ꯌꯥꯎꯔꯒ ꯍꯜꯂꯛꯄꯅꯤꯅꯦ
ꯅꯪꯁꯦ ꯃꯤꯅ ꯐꯥꯕ ꯌꯥꯝ ꯅꯨꯡꯉꯥꯏꯕ ꯌꯥꯠꯅꯤ
ꯃꯤꯅ ꯐꯥꯕ ꯅꯨꯡꯉꯥꯏꯕ ꯅꯠꯇꯦ ꯁꯤꯒꯨꯝꯕꯁꯤꯗꯤ ꯍꯥꯟꯅ
ꯆꯥꯛ ꯆꯥꯛ ꯀꯧꯔꯒ ꯍꯜꯕꯦꯜ ꯂꯥꯏꯕ ꯌꯥꯎꯍꯟꯕꯗꯨꯗꯤ
ꯑꯩꯈꯣꯏꯁꯤ ꯁꯨꯒꯨꯝꯕꯁꯤꯗꯗꯤ ꯁꯨꯒꯨꯝꯕ ꯋꯥꯁꯨ ꯋꯥꯕ ꯄꯩꯁꯥꯁꯨ ꯐꯪꯕ ꯍꯣꯠꯄ ꯏꯁꯥꯗ ꯋꯥ ꯉꯥꯡꯕꯕꯨꯁꯨ ꯀꯩꯅꯣꯁꯨ ꯍꯩꯅ ꯇꯝꯖꯅꯤꯡꯉꯥꯏ ꯑꯃꯁꯨ ꯑꯣꯏꯕ ꯑꯗꯨꯒꯨꯝꯕ ꯑꯣꯏꯕꯒꯤ ꯌꯥꯎꯕꯤꯕꯒꯤ ꯋꯥꯅꯤꯗ
ꯎꯝ ꯅꯪꯅ ꯈꯔ ꯉꯥꯡꯖꯅꯤꯡꯕꯒꯀꯣ
ꯁꯤꯃꯦ ꯈꯣꯏ ꯉꯥꯡꯒꯦ ꯍꯥꯏꯔꯗꯤ ꯉꯥꯡꯕꯅꯦ ꯑꯗꯨꯕꯨ ꯂꯥꯏꯟ ꯑꯃꯈꯛꯇꯗ ꯁꯣꯟꯕ ꯈꯛꯇꯅꯦ ꯇꯨꯏꯁꯟ ꯇꯧꯕꯁꯨ
ꯅꯪꯅ ꯈꯔ ꯉꯥꯡꯖꯅꯤꯡꯕꯒ ꯆꯞ ꯆꯥꯔꯦꯕ
ꯒꯨꯒꯜꯗ ꯊꯤꯕꯁꯨ ꯐꯪꯗꯕ ꯑꯁꯤꯒꯤ ꯂꯥꯏꯟ ꯑꯃꯈꯛꯇꯅꯤ ꯁꯤꯈꯣꯏ ꯁꯤꯗꯤ ꯋꯥ ꯉꯥꯡꯕꯒꯤ ꯁꯤꯗꯗꯤ ꯁꯤꯒꯨꯝꯕ ꯋꯥ ꯉꯥꯡꯕꯈꯤꯗꯤ ꯑꯩꯈꯣꯏꯗꯤ ꯑꯗꯨꯝ ꯏꯟꯇꯔꯦꯁ ꯂꯩ ꯂꯩꯔꯛꯄꯈꯛ ꯂꯩꯔꯛꯈ꯭ꯔꯕ ꯄꯣꯠꯅꯦ
ꯑꯣꯖꯥ ꯇꯧꯔꯛꯄꯅꯤꯅ ꯍꯥꯏꯌꯣ
ꯇꯧꯗꯦ ꯅꯪ ꯅꯪꯒꯨꯝꯕ ꯅꯠꯇꯦ ꯅꯪ ꯑꯣꯖꯥ ꯇꯧꯔꯒ ꯋꯥ ꯉꯥꯡꯕꯗꯣ ꯑꯗꯨꯒꯨꯝꯕꯗꯨ ꯅꯠꯇꯦ ꯉꯁꯥꯏ ꯉꯥꯏꯍꯥꯛꯇꯪꯗꯤ ꯃꯥꯜꯂꯝꯃꯒ ꯅꯪꯒꯤꯁꯦ ꯄꯨꯔꯥ ꯆꯦꯟꯅꯦꯜ ꯃꯥꯡꯈ꯭ꯔꯦꯕ
ꯀꯔꯤꯅꯣ ꯅꯪ ꯆꯦꯟꯅꯦꯜ ꯃꯥꯈ꯭ꯔꯦ ꯍꯥꯏꯗꯤ
ꯉꯁꯥꯏ ꯑꯍꯥꯟꯕ ꯅꯪ ꯀꯣꯜ ꯇꯔꯛꯄꯗꯣ ꯋꯥ ꯈꯨꯍꯪ ꯂꯥꯛ ꯈꯥꯟ ꯀꯛꯇ
ꯃꯁꯤ ꯁꯤꯒꯤ ꯁꯤꯒꯤ ꯑꯦꯄ꯭ꯂꯤꯀꯦꯁꯟꯒꯤ ꯃꯇꯥꯡꯗ ꯃꯥꯁꯦ
ꯑꯦ
ꯑꯁ ꯐꯥꯖꯅ ꯑꯦꯛꯁꯄꯥꯔꯠ ꯂꯩꯔꯦꯅ ꯈꯟꯖꯕꯅꯦ
ꯑꯥ ꯍꯥ ꯑꯩꯗꯤ ꯅꯪꯁꯨ ꯃꯁꯥꯏ ꯅꯪꯁꯨ ꯍꯔꯕꯦꯜ ꯂꯥꯏꯐ ꯍꯔꯕꯦꯜ ꯂꯥꯥꯏꯐꯁꯦ ꯆꯦꯅꯦꯜ ꯃꯥꯡꯂꯛꯀꯅꯤꯅꯦ
ꯑꯗꯨ ꯅꯪ ꯑꯣꯏꯕꯒꯤ ꯑꯗꯨꯝ ꯅꯣꯔꯃꯦꯜꯗ ꯑꯗꯨꯝ ꯍꯥꯏꯕꯤꯕꯒꯤꯅꯦ ꯑꯟꯅꯣꯟ ꯑꯃꯗꯒ ꯇꯧꯔꯛꯑꯗꯤ ꯎꯝ
ꯏꯁ ꯏꯁ ꯃꯥꯜꯂꯅꯤ ꯑꯩꯉꯣꯟꯗ ꯐꯥꯎ ꯐꯥꯖꯅ ꯑꯦꯛꯁꯄ꯭ꯂꯦꯟ ꯇꯧꯕ ꯍꯩꯔꯛꯇ꯭ꯔꯦꯗꯤ ꯀꯃꯥꯏꯅ
ꯅꯪ ꯈꯪꯒꯗꯕ ꯑꯁꯤꯗꯤ ꯀ ꯔꯦꯁꯄꯦꯛ ꯂꯩꯅ ꯀ ꯉꯥꯡꯕꯤ ꯈꯣꯠꯕꯤ ꯀ ꯂꯩꯌꯦꯕ ꯑꯗꯨꯈꯣꯏꯗꯨ ꯀ ꯇꯧꯔꯛꯑꯗꯤ
ꯑꯁꯤꯗꯤ
ꯅꯪꯒꯤꯁꯦ ꯑꯩꯉꯣꯟꯗ ꯔꯦꯁꯄꯦꯛ ꯂꯩꯇꯕꯤꯗ ꯇꯧꯋꯦ ꯁꯤꯔꯣꯕ
ꯍꯣꯏ ꯔꯦꯁꯄꯦꯛ ꯌꯥꯎꯗꯕꯤꯗ ꯉꯥꯡꯕ ꯈꯛꯇꯅꯤ